ꯀ ꯇꯥꯕꯤꯔꯦ ꯀꯥꯡꯒꯤ ꯋꯥ ꯀꯥꯡꯒꯤ ꯋꯥꯔꯦꯝ ꯉꯥꯡꯁꯦ ꯑꯗꯨꯗꯤ
ꯀꯔꯤ ꯋꯔꯦꯝꯂ
ꯃꯤ ꯅꯨꯡꯁꯤꯠꯇꯕꯩ ꯋꯥꯔꯦ
ꯑ ꯁꯤꯗꯤꯦ ꯍꯥꯏꯌꯨ ꯆꯤꯆꯦꯗ ꯇꯝꯃꯅꯦ
ꯇꯝꯒꯦ ꯂꯣꯏꯅ ꯇꯝꯒꯦ
ꯇꯝꯃꯣꯅꯦ
ꯀꯩ ꯍꯥꯏꯒꯦ ꯇꯧꯕꯅꯣ ꯀꯥꯎꯈ꯭ꯔꯦ
ꯅꯦꯖ ꯗꯣꯛꯇꯔ ꯗꯇꯥꯕ ꯋꯥꯔꯤ ꯃ ꯉꯥꯎꯁꯅꯦꯕ ꯑꯗꯨꯒ ꯀꯧꯔꯤ ꯁꯥꯏꯗ
ꯑꯩꯗꯣ ꯗ꯭ꯔꯦꯁ ꯑꯩꯗꯣ ꯉꯧꯅꯤꯡꯉꯦ ꯉꯥꯟꯕꯤ
ꯀꯥꯄꯨ ꯆꯂꯦꯟꯖꯔꯗꯤ
ꯈꯪꯗꯦ ꯀꯥꯞꯄꯁꯤꯔ ꯈꯪꯗꯦ ꯑꯩ ꯌꯥꯝ ꯉꯥꯎꯅꯤꯡꯉꯤ
ꯀꯥꯄꯣ ꯀꯥꯄꯣ
ꯉꯔꯥꯡꯒꯤ ꯉꯔꯥꯡꯒꯤ ꯐꯣꯇꯣꯗ ꯅꯣꯛ ꯐꯦꯠ ꯇꯧꯕ ꯑꯃꯐꯥꯎ ꯍꯦꯛ ꯌꯥꯎꯔꯝꯗꯦꯍꯦ
ꯑꯩꯗꯤ ꯅꯣꯏꯅꯤꯡꯉꯦ
ꯀꯥꯞꯄꯣ ꯅ ꯈꯖꯥ ꯍꯒꯥꯡꯗꯣ ꯊꯣꯟꯅꯕ ꯀꯥꯞꯄꯣ
ꯀꯥꯞꯄꯁꯤꯔ ꯈꯖꯥ ꯊꯣꯟꯅꯕ ꯀꯥꯞꯄꯥ ꯀꯌꯥ ꯆꯪꯖꯅꯣ ꯑꯇꯩ ꯅꯣꯏꯗ꯭ꯔꯁꯨ ꯃꯁꯤ ꯉꯁꯥꯏ ꯈꯔ ꯊꯣꯜꯂꯗꯤ ꯌꯥꯔꯦ ꯀꯌꯥꯝ ꯀꯨꯏꯅ ꯆꯠ ꯆꯥꯅꯣ ꯑꯗꯨꯏ ꯀꯥꯞꯄꯗꯨꯅ
ꯈꯪꯗꯦꯅ ꯃꯣꯏ ꯂꯩꯗꯅ ꯊꯥ ꯇꯔꯨꯛ ꯆꯠꯄꯤ ꯆꯍꯤ ꯆꯠꯄꯤ
ꯑꯗꯨ ꯑꯩꯅ ꯑꯃꯨꯛ ꯅꯥꯕꯗ ꯂꯣꯢꯁꯤꯡꯗꯤꯗꯨ ꯖꯥꯠꯂꯣ ꯃꯃꯥꯏ ꯍꯤꯗꯥꯛ ꯃꯃꯥꯏ ꯍꯤꯗꯥꯛ ꯆꯥꯔ ꯆꯥꯔꯝꯃꯒ ꯐ ꯊꯛꯑꯃꯒ ꯈꯔ ꯅꯣꯏꯈꯠꯂꯦ ꯍꯥꯏꯔꯒ ꯗꯥꯏꯔꯤꯌꯥ ꯇꯧꯕꯒꯤ ꯍꯤꯍꯟꯕꯗ ꯔꯣꯏꯔꯤꯕ ꯋꯥꯔ ꯅꯤ ꯐꯤꯕ ꯆꯣꯈꯗꯥ ꯂꯩ
ꯑꯁ ꯌꯥꯏꯅꯦ ꯃꯥꯏꯗꯨꯁꯨ
ꯑꯗꯨꯅ ꯑꯩ ꯈꯟꯖꯔꯤꯒꯦ ꯅꯨꯕꯤꯗꯤ ꯀ ꯍꯥꯏꯗꯣ ꯑꯗꯨꯃ ꯆꯥꯔꯤ ꯌꯦꯡꯁꯤꯔꯛ ꯐꯅꯤ
ꯈꯪꯗꯦ ꯇꯧꯔꯤꯁꯦ ꯅꯣꯏꯕ ꯃꯤꯅ ꯍꯟꯊꯅꯉꯥꯏ ꯇꯧꯅꯤꯡꯉꯤ ꯅꯣꯏꯅ ꯑꯃꯨꯛ ꯅꯣꯏꯅꯤꯡꯕꯩ ꯑꯃꯨꯛ ꯇꯧꯕ
ꯑꯩ ꯀꯩꯅꯣ ꯇꯧꯔꯤ ꯀꯦ ꯌꯥꯝ ꯃꯥꯏ ꯑꯩꯅꯃꯛ ꯀ꯭ꯔꯤꯝ ꯅꯨꯡ ꯅꯥꯗ ꯂꯩꯔꯤꯨ
ꯑꯩ ꯁꯣꯟꯅꯤꯡꯕꯅ ꯁꯤꯗꯣꯔꯦ
ꯐ ꯅꯪ ꯐꯣꯟ ꯐꯖꯔꯣ ꯏꯌꯦ
ꯑꯗꯨꯁꯨ ꯈꯤꯇꯪ ꯃꯌꯦꯡ ꯇꯥꯕ ꯍꯥꯏꯕ ꯑꯃ ꯂꯩꯗꯅ
ꯑꯩ ꯅꯪ ꯃꯌꯦꯡ ꯇꯥꯏ ꯀꯅꯤ ꯌꯦꯡ ꯉꯝꯗꯧ ꯃꯥꯜꯗꯦ ꯅꯛꯁꯛ ꯌꯗ ꯑꯗꯨ ꯌ ꯈꯔ ꯅꯝ ꯐꯨꯟꯒꯤꯈꯤꯕ ꯌꯦ ꯅꯨꯡꯉꯥꯏꯕ ꯋꯥꯅꯦꯕ ꯁꯣꯟꯒꯗꯤ ꯀꯩꯅꯣꯝ ꯃꯥꯟꯕꯃ
ꯃꯥꯏꯒꯥꯡꯁꯤ ꯇꯕꯪ ꯇꯕꯪ ꯂꯥꯎꯗꯅ ꯂꯩꯕꯁꯤꯒꯤ
ꯍꯣꯏ ꯍꯥꯏꯗꯤ ꯅꯣꯏꯁꯨ ꯅꯃꯥꯏ ꯄꯣꯝꯕꯅꯤꯅ ꯅꯨꯡꯉꯥꯏꯅꯩ ꯐꯨꯜꯂꯒ ꯅꯣꯏꯗꯧ ꯇꯧꯔꯒ ꯂꯩꯕꯗꯨꯅ ꯌꯦꯡꯕ ꯅꯨꯡꯉꯥꯏꯌꯦꯕ ꯀ ꯁꯣꯟ ꯍ ꯍꯥꯏꯖꯝ ꯇꯤꯡꯒꯣ ꯃꯑꯣꯣ ꯃꯥꯔ
ꯀꯣꯔꯣꯡ ꯀꯔꯥꯡ ꯂꯥꯟꯅ ꯑꯗꯨꯅꯦ ꯑꯩꯅ ꯏꯕꯨꯡꯉꯣꯗ ꯑꯩꯈꯣꯏ ꯁꯤ ꯊꯪꯅꯕ ꯏꯕꯨꯡꯉꯣꯗꯨꯗ ꯑꯩꯅ ꯑꯉꯥꯡ ꯁꯣꯟꯕ ꯐꯖꯗꯣꯏꯔꯥ ꯍꯪꯉꯨꯕ
ꯎꯝ
ꯑꯗꯣ ꯅꯪ ꯁꯣꯜꯂꯗꯤ ꯀꯩ ꯃꯥꯥꯟꯅꯤ ꯈꯪꯕ꯭ꯔꯥ
ꯎꯝ
ꯑꯩꯅ ꯀꯩ ꯃꯥꯥꯟꯅꯤ ꯍꯥꯏꯔꯣ ꯍꯥꯏꯕꯗꯣ ꯀꯛꯆꯤꯡ ꯀꯣꯛꯆꯥꯎꯕꯤ ꯃꯥꯥꯟꯅꯤ ꯅꯅꯥꯀꯣꯛꯅꯤ ꯏꯆ ꯆꯥꯎꯥꯎꯉꯅ ꯆ ꯆꯣꯂ
ꯎꯝ ꯍꯖ ꯍꯥꯏꯕꯣ
ꯎꯝ ꯌ ꯋꯥꯅ
ꯍꯁꯨ ꯁ ꯍꯔꯤꯁꯨ ꯁꯣꯜꯂꯀꯥꯟꯗ ꯐꯖꯗꯧꯅꯤ ꯅꯠꯇꯦꯕ ꯅ ꯁꯣꯜꯂꯀꯥꯟꯗ ꯐꯖꯔꯣꯏꯦꯕ ꯉꯥꯏ ꯄꯨꯟꯕꯒꯤ ꯌꯦꯡ ꯅꯨꯡꯉꯥꯏꯕꯅꯦꯕ ꯄꯨꯟꯕꯗꯨꯅ ꯌꯥꯝ ꯅꯨꯡꯉꯥꯏꯌꯦꯕ ꯊꯣꯜꯂꯀꯥꯟꯗ ꯅꯤꯉꯥꯏꯒ ꯑꯁꯤꯁ ꯃꯥꯔ
ꯎꯝ
ꯑꯦꯊ ꯍꯥꯏꯗꯤꯦ ꯁ ꯂꯕ ꯄꯖ ꯍꯥꯏꯕ ꯐꯖꯍꯟꯁꯨ ꯐꯖꯗꯧꯕ ꯃꯤꯅꯦ ꯅꯣꯏꯗꯤ ꯐꯖꯔꯣꯏ ꯍꯥꯏꯕ ꯁꯣ ꯅꯉꯜꯂ
ꯅꯃꯤꯉ
ꯇꯔꯥ ꯃꯤꯈꯩꯗꯣ ꯃꯟꯕꯟꯅꯗꯤ ꯌꯦꯡꯕꯗ ꯑꯩꯈꯣꯏꯗꯣ ꯋꯥꯡꯕꯁꯨ ꯆꯞ ꯆꯞ ꯂꯩꯩ ꯃꯥꯟꯅꯗꯦꯀꯣ
ꯎꯝ ꯌꯦꯡꯉꯤꯅ ꯌꯨ ꯃꯨꯟꯅ ꯃꯨꯟꯅ ꯑꯗꯨꯏꯅꯦ ꯑꯩꯅ ꯀꯧꯔꯏ ꯃꯤ ꯃꯈꯩ ꯑꯩꯈꯣꯏꯗꯗꯤ ꯌꯦꯡꯉꯛꯄꯩꯇꯥꯥꯏ ꯇꯧꯋꯦ ꯍꯥꯏꯣ
ꯑꯗꯨꯒ ꯍꯥꯏꯗꯤ ꯍꯥꯏꯁꯨ ꯍꯥꯏꯔꯛꯄꯅꯦꯕ ꯅꯣꯏ ꯃꯈꯩ ꯀ ꯅꯣꯏ ꯅꯣꯏꯃꯩꯅ ꯌꯥꯝ ꯋꯥꯡꯉꯤꯗꯨ ꯀꯩ ꯀꯩꯅꯣ ꯇꯧꯕꯤꯅꯣꯅ ꯍꯥꯏꯈꯤꯕꯅꯦꯕ
ꯎꯝ ꯉꯔꯥꯡ ꯉꯔꯥꯡ ꯐꯣꯇꯣ ꯀꯥꯞꯃꯤꯟꯅꯔꯝꯃꯕꯀꯣ
ꯎꯝ
ꯑꯗꯨꯑꯣꯏꯗꯤ ꯑꯩ ꯁꯤꯦꯅ ꯂꯧꯊꯣꯛꯕ ꯀꯥꯞꯇ ꯌꯥꯔꯣꯏ
ꯀꯩꯒꯤ
ꯑꯩꯈꯣꯏꯕꯥꯅꯤ ꯆꯞ ꯃꯥꯟꯅꯕꯅꯦ ꯋꯥꯡꯕ ꯑꯩ ꯉꯔꯥꯡ ꯁꯤꯦꯗꯅ ꯑꯋꯥꯡꯕ ꯇꯣꯡꯉꯤꯗꯅ ꯑꯦꯖꯗꯅ ꯋꯥꯉꯕꯣꯗ ꯑꯩꯈꯣꯏꯒꯤ ꯑꯩꯅ ꯁꯦꯗꯅ ꯑꯋꯥꯡꯕꯗꯨ ꯇꯣꯡꯉ ꯀꯥꯞꯄꯗꯤꯅꯦ ꯃꯥꯗꯣ ꯅꯦꯝꯁꯤꯟꯈ꯭ꯔꯅꯤ ꯍꯥꯏꯕ ꯑꯩꯅ ꯋꯥꯡ ꯍꯦꯟꯈ꯭ꯔꯅꯤ ꯍꯥꯏꯕ
ꯑꯁꯦꯡꯅꯦ ꯑꯝꯇ ꯄꯨꯠ ꯆꯠꯃꯤꯟꯅꯍ ꯎꯍꯧꯗꯦꯅꯦ ꯈꯔꯣ ꯍꯟ ꯌꯦꯡꯍꯧꯗꯦꯕ ꯑꯥꯡꯕꯗꯣ ꯑꯗꯨꯅꯦ ꯑꯗꯨꯝ ꯍꯥꯏꯗꯤ ꯃꯣꯏꯁꯦ ꯌꯦꯡꯉꯅꯦꯦꯝꯃ ꯃꯥꯟꯈ꯭ꯔ ꯆꯪꯅꯤꯡꯕ ꯀꯀꯥꯟꯗ ꯃꯥꯟꯅꯔꯝꯃꯦꯕ ꯑꯩꯈꯣꯏ ꯇꯥꯃꯣꯁꯨ ꯑꯩꯅ ꯑꯩꯅ ꯋꯥ ꯍꯦꯜꯂꯦꯅ ꯈꯟꯕꯅꯦꯕ ꯑꯗꯨ ꯍꯦꯜꯒꯅꯦꯕ ꯀꯩꯗꯧꯅꯤ ꯌꯥꯝ ꯁꯥꯎꯕ ꯑꯩ ꯍꯥꯎꯗꯩ ꯋꯥꯡꯁꯤꯦꯗ ꯍꯥꯏꯔꯒ ꯑꯗꯨ ꯁꯥꯎꯔꯒꯦ
ꯎꯝ ꯍꯥꯎꯗꯦ
ꯍ ꯂꯩ ꯋꯥ ꯍꯦꯗꯤ ꯍꯥꯏ ꯌ ꯊ ꯍ ꯀ ꯊꯣꯏ ꯃꯗꯤ ꯋꯥꯂꯤ ꯍꯥꯏ ꯊꯥꯡꯉ
ꯊ
ꯑꯗꯨꯗꯩꯗꯤ ꯑꯗꯨꯑꯣꯏꯗꯤ ꯑꯗꯨꯩꯗꯤ ꯑꯣꯟꯁꯤ ꯑꯣꯟꯁꯤꯦ ꯇꯧꯔꯛꯑꯅꯤ
ꯎꯝ
ꯃꯤꯁꯤꯅꯣ ꯃꯥꯔ ꯍꯥꯏ ꯆꯤꯡ ꯌꯥꯒꯣꯂꯤ
ꯑꯩꯅ ꯅꯍꯥꯟ ꯆꯠꯂꯝꯗꯥꯏꯗ ꯃꯥꯅ ꯃꯀꯣꯏ ꯀꯛꯇꯣꯔꯦ ꯍꯥꯏꯕ ꯈꯪꯕ꯭ꯔꯥ ꯈꯗꯥꯥꯡꯒꯤ ꯀꯣꯏꯁꯦ ꯀꯛꯊꯠꯈ꯭ꯔꯗꯣꯏꯅꯦ ꯍꯥꯏꯕ ꯑ ꯑꯩꯅ ꯀꯛꯊꯠꯂꯣꯗꯣ ꯍꯥꯃꯦꯡ ꯃꯥꯜꯂꯦ ꯍꯥꯏꯕ ꯑꯗꯨ ꯅꯣꯛꯄꯗ ꯅꯣꯛꯄꯅ
ꯎꯝ ꯎꯝ ꯖꯤꯒꯤ
ꯃꯣꯏ ꯃꯣꯏꯁꯦ ꯀꯩꯅꯣ ꯇꯧꯕ ꯀꯣꯏ ꯌꯥꯎꯗ꯭ꯔꯦꯗꯅ ꯍꯣꯃꯣ ꯃꯥꯜꯂꯦꯕ ꯈꯪꯉꯕ꯭ꯔꯥ
ꯍꯣꯏ
ꯑꯗꯨꯒ ꯀꯣꯏ ꯌꯥꯎꯔꯦꯗꯅ ꯍꯥꯄꯨꯁꯨꯕ ꯌꯥꯝ ꯃꯥꯜꯂꯦꯕ ꯈꯨꯗ ꯃꯨꯁ ꯇꯧꯑꯦꯕ ꯃꯀꯣꯏ ꯌꯥꯎꯗ꯭ꯔꯦꯗꯅ ꯀꯩꯅꯣ ꯍꯣꯡꯃꯨ ꯃꯥꯜꯂꯦꯕ ꯈꯪꯕ꯭ꯔꯥ ꯍꯥꯏꯗꯤ ꯑ ꯏꯂꯣꯝ ꯂꯣꯝꯕꯗꯣ ꯇꯧꯋꯦꯕ ꯑꯗꯨꯒ ꯃꯈꯀꯣꯏ ꯌꯥꯎꯔꯅ ꯄꯨꯔꯥ ꯍꯥꯞꯄꯨ ꯆꯨꯒ ꯄꯨꯔꯥ ꯑꯥ ꯀꯩꯅꯣꯗꯒꯤ ꯊꯣꯛꯂꯛꯄ ꯌꯥꯝ ꯃꯥꯜꯂꯦꯕ
ꯑꯗꯨꯑ ꯀꯔꯤ ꯀꯔꯤ ꯃꯥꯏ ꯑꯃ ꯀꯩꯅꯣꯗꯥ ꯊꯝꯒꯥꯟꯗ ꯂꯤꯠꯄ ꯑꯃ ꯑꯦꯄꯤꯗꯒꯥꯡ ꯑꯦꯕꯤꯗꯒꯥꯡ ꯄ꯭ꯔꯣꯐꯥꯏꯜ ꯊꯝꯒꯥꯟꯗ ꯂꯤꯠꯄ ꯑꯃ ꯋꯥꯁꯀꯨꯜ ꯀꯨꯃꯥꯏꯟ ꯇꯧꯕꯤ ꯑꯃ ꯂꯤꯠꯇ꯭ꯔꯥ ꯑ ꯑꯥꯝꯂꯦꯁ ꯑꯣꯏꯕ ꯑꯃ
ꯂꯅꯦ ꯑꯩꯁꯦ ꯑꯝꯇꯕꯨ ꯌꯦꯡꯉꯨꯅꯦ
ꯒꯥꯔꯤ ꯃꯃꯥꯡꯗ ꯂꯦꯞꯄꯒ ꯇꯧꯕꯩꯗꯣ
ꯑꯣꯏꯗꯔꯣꯑꯣ ꯑꯥ ꯑꯥ
ꯑꯗꯨꯗ ꯑꯃ ꯂꯤꯠꯇ꯭ꯔꯥ ꯑꯗꯨꯏꯗꯣ ꯂꯤꯠꯇꯣꯔꯤꯌꯦ ꯑꯩꯅ ꯍꯅꯨꯕ ꯃꯥꯟꯕꯃꯦ ꯍꯥꯏꯕ ꯋꯥꯟꯇꯤꯁꯠ ꯑꯝ ꯂꯤꯜꯂꯛꯑꯒ ꯑꯗꯨꯏꯗꯨ ꯃꯊꯛꯇ ꯊꯥꯖꯤꯜꯂꯛꯇꯣꯔꯤꯌꯦ ꯑꯦ ꯍꯅꯨ ꯑꯩꯅ ꯍꯅꯨ ꯃꯥꯟꯃꯩ ꯑꯥꯏ ꯂꯤꯇꯣꯏꯕꯥꯅ ꯍꯥꯏꯕ ꯑꯗꯨ ꯂꯤꯇꯟ ꯂꯥꯛꯑꯦ
ꯍꯥꯃꯦ ꯃꯥꯟꯗ ꯃꯥꯜꯂꯦ
ꯑꯩ ꯑꯩꯖꯨ ꯍꯍꯦꯍꯦ ꯃꯥꯗꯨ ꯅꯣꯛꯑꯦꯕꯀꯣ ꯍꯥꯃꯤꯡ ꯃꯥꯜ ꯂꯩ ꯑꯩꯁꯤꯅꯦꯔ ꯐꯥꯎꯕꯥꯜꯅꯣꯏ ꯑꯗꯩ ꯀꯌꯦꯝ ꯕꯨꯗꯤ ꯍꯥꯏꯛꯇꯦ
ꯇꯤꯀꯤ ꯆꯠꯂꯣ ꯅꯪ ꯆꯪꯉꯗꯤ ꯉꯥꯅꯨꯔꯥꯏ ꯆꯪꯀꯅꯤ ꯆꯠꯂꯣ ꯆꯂꯣ ꯃꯕꯥꯜꯂꯩꯔꯨꯆꯣ ꯆꯂꯣ
ꯑꯗꯨ ꯑꯩꯅ ꯑꯃ ꯍꯅꯨꯕ ꯃꯥꯜꯂꯦ ꯍꯥꯏꯕꯗꯨꯕꯨꯗꯤ ꯃꯥ ꯑꯗꯨꯗ ꯕꯨꯠ ꯗꯤ ꯁꯝ ꯁꯥꯡꯉꯤꯕꯩꯅꯤ ꯍꯥꯏꯔꯦ
ꯎꯝ
ꯑꯩ ꯒꯥꯔꯤ ꯃꯃꯥꯡ ꯂꯦꯞꯄꯩꯗꯣ
ꯎꯝ ꯍꯣꯏꯌꯦ ꯍꯥꯞꯄꯨ ꯌꯥꯝ ꯃꯥꯜꯂꯦꯕ ꯃꯣꯏꯁꯦ ꯈꯪꯕꯔꯥ ꯃꯀꯣꯏ ꯌꯥꯎꯔꯒꯅ ꯍꯥꯞꯄꯨ ꯄꯨꯔꯥ ꯍꯥꯞꯄ ꯄꯨ ꯀꯔꯤ ꯈꯪꯗꯦ
ꯀꯣꯏ ꯆꯣꯡꯉꯦ ꯑꯧꯗꯗꯤ
ꯍꯣꯏ ꯑꯗꯨꯅꯦ ꯍꯥꯏꯁꯦ ꯍꯥꯞꯄꯨ ꯌꯥꯕ ꯑ ꯈꯪꯗꯦ ꯑꯗꯨꯝ ꯃꯀꯣꯏ ꯈꯥꯛꯄꯗ ꯃꯣꯏꯁꯨ ꯃꯁꯝꯁꯨ ꯂꯣꯏ ꯈꯥꯛꯄꯅꯦ ꯃꯣꯏ ꯑꯈꯣꯏ ꯇꯥꯝꯃꯣꯁꯨ ꯇꯧꯋꯦꯍꯕ ꯍꯥꯞꯄꯨ ꯌꯣ ꯃꯥꯜꯂꯒ ꯑꯗꯥ ꯌꯦꯅꯤꯡꯗꯦ ꯁꯨꯌꯦ ꯌꯦꯡꯅꯤꯡꯗꯦ ꯑꯩꯅ ꯅꯁꯛꯇꯨ ꯌꯦꯡꯅꯤꯡꯗꯦ ꯍꯥꯏꯕꯟ
ꯍꯨꯍꯨꯍꯨ ꯑꯧꯒ ꯃꯥ ꯉꯔꯥ ꯍꯥꯏꯔꯤꯝ ꯑ ꯑꯩ ꯐꯣꯇꯣ ꯑꯝꯗ ꯌꯥꯎꯔꯝꯗꯤꯌꯦ ꯃꯥꯒꯤ
ꯑꯝ
ꯐꯨꯠꯇꯣ ꯑꯝꯇ ꯌꯥꯎꯔꯗꯦ ꯑꯩꯅ ꯑꯦꯌꯩ ꯀꯥꯞꯁꯨ ꯀꯥꯞꯇꯟ ꯀꯥꯏ ꯌꯥꯎꯗꯣꯏꯕꯥ ꯍꯥꯏꯕ
ꯀꯥꯞ ꯄꯨꯁꯨ ꯑꯃꯨꯛ ꯍꯥꯏꯗꯦ
ꯑꯧꯅꯦ ꯍꯥꯏꯁꯤ ꯃꯥꯏ ꯊꯣꯛꯄ ꯑꯃꯠ ꯇꯨꯃꯤꯟ ꯗꯨꯝ ꯇꯨꯃꯤꯟ ꯑꯗꯨꯝ ꯀꯣꯏꯆꯠ ꯆꯠꯂꯒ ꯀꯣꯏ ꯏꯟ ꯏꯟꯅꯔꯒꯥ
ꯋꯥꯔꯤꯖꯨ ꯏꯁꯥꯗꯤ ꯇꯨꯃꯤꯟ
ꯀꯩ ꯍꯥꯏꯕꯅꯣ ꯈꯪꯗꯦ ꯂꯥꯛꯑꯣ ꯀꯧ ꯂꯥꯛꯑꯣ ꯀꯧꯔꯒꯅ ꯆꯠꯄ ꯂꯥꯛꯑꯣ ꯀꯧꯗ꯭ꯔꯒꯅꯥ ꯇꯨꯃꯤꯟ ꯂꯩꯍꯧꯕ ꯍꯤ
ꯃꯇꯨꯡ ꯃꯅꯥꯎ ꯑꯁꯤ ꯅꯨꯄꯤ ꯎꯅꯕ ꯌꯥꯕ ꯅꯠꯇꯦ ꯋꯥ ꯉꯥꯡꯕꯁꯨ ꯍꯩꯇꯦ ꯑꯩꯅ ꯑꯣꯏꯅ ꯋꯥꯔꯤ ꯁꯥꯔ ꯂꯩ
ꯑꯩ ꯕꯥꯎꯃꯩ ꯆꯠꯅꯤꯡꯗꯦ
ꯀꯣꯏ ꯄꯨꯕꯤꯕꯩꯕꯨꯗꯤ ꯌꯥꯝ ꯊꯤꯅ ꯅꯨꯡꯉꯥꯏꯕ ꯍꯥꯏꯇꯥꯔꯦꯀꯣ
ꯉꯔꯥꯡꯒꯤꯗꯃꯛ ꯊꯥꯒꯠꯄ ꯐꯣꯡꯗꯣꯛꯆꯔꯤ
ꯑꯗꯨ ꯃꯥꯁꯤ ꯏꯀꯥꯏꯕꯁꯨ ꯅꯠꯇꯦꯕ ꯈꯪꯉꯕ꯭ꯔ ꯃꯥꯅꯥ ꯇꯩꯔꯤꯗꯣ
ꯈꯪꯗꯦ ꯀꯔꯤ ꯍꯥꯏꯔꯤꯃꯣ ꯀꯔꯤ ꯈꯜꯂꯤꯃꯣ ꯈꯪꯗꯦ
ꯏꯀꯥꯏꯕꯁꯨ ꯅꯠꯇꯦꯕ ꯍꯥꯏꯗꯤ ꯑꯈꯣꯏꯅ ꯋꯥ ꯉꯥꯡꯒꯥꯟ ꯑꯗꯨꯝ ꯌꯥꯎꯔꯏꯗꯅ ꯍꯔꯤꯗꯒ ꯑꯗꯣ ꯍꯥꯏ ꯋꯥꯉꯥꯡ ꯀꯥꯟꯗꯁꯨ ꯍꯥꯏꯗꯤ ꯏꯀꯥꯏꯕ ꯑꯣꯏꯔꯗꯤ ꯌꯥꯎꯔꯛꯑꯣꯏꯗꯅ ꯑꯗꯨꯝ ꯌꯥꯎꯔꯛꯏ ꯗꯅ ꯃꯔꯛ ꯃꯔꯛꯇꯒꯗꯤ꯫
ꯑ ꯍ ꯍꯥꯏꯔꯤꯅ ꯀꯣꯒ ꯇꯧꯀꯥꯟꯅꯤ ꯏ ꯃꯤꯗꯤ ꯃꯔꯨꯣꯟ ꯅꯧꯈ꯭ꯔꯦꯒ ꯇꯧꯔ ꯑꯗꯨꯝ ꯇꯧꯏ꯫
ꯍꯣꯏ ꯍꯣꯏ ꯍꯣꯏ ꯑꯗꯨꯝ ꯇꯧꯋꯤꯗꯅ ꯑꯗꯨ ꯋꯥꯔꯤꯗꯣ꯫ ꯇꯣꯗꯣꯗꯣ ꯁꯥꯗꯦ ꯍꯥꯏꯕ꯫
ꯑꯧ꯫ ꯍꯣꯏ꯫
ꯑꯩꯗꯤ ꯑꯩꯗꯤ ꯑꯗꯨꯏ ꯃꯇꯥꯡꯗꯣ ꯑꯩꯗꯤ ꯑꯗꯨꯏ ꯃꯇꯥꯡꯗꯣ ꯍꯔꯤ ꯁꯧ ꯂꯥꯡꯗꯣ ꯃꯥꯟꯖꯥꯅꯤ꯫
ꯀꯔꯤꯒꯤ
ꯀꯩꯅ ꯑꯝ ꯃꯤꯗꯤ ꯃꯔꯣꯟ ꯅꯩꯒꯔꯦꯒ ꯍꯥꯏꯔ ꯍꯥꯏꯔꯛꯄꯗꯣ ꯇꯧꯔꯤꯗꯨꯅ ꯍꯥꯏꯔꯤꯖꯤ ꯃꯦꯃꯥꯟ ꯇꯥꯗꯅ ꯄꯤꯡ ꯄꯤꯡ ꯁꯥꯎꯔꯇꯣ ꯐꯝ ꯇꯧꯔꯛꯇꯣ ꯋꯥꯂꯨꯔꯝꯅꯦ ꯑꯩ ꯑꯩ ꯍꯥꯔꯤꯗ ꯐꯠ ꯌꯦꯡꯉꯤꯟ
ꯑꯩꯅꯕꯨꯗꯤ ꯅꯍꯥꯟ ꯍꯥꯏꯕꯅꯦ ꯍꯥꯏꯗꯤ ꯁꯨꯝ ꯆꯠꯃꯤꯟꯅꯔꯒ ꯑꯃꯥꯏꯅ ꯀꯣꯛ ꯉꯥꯡꯉꯨꯔ ꯁꯥꯎꯔꯛ ꯅꯨꯡꯉꯥꯏꯇꯦꯅ ꯍꯔꯤꯗ ꯁꯥꯎꯗꯤ ꯁꯥꯎꯒꯟꯕꯅꯦꯅ ꯍꯥꯏꯔꯗꯤ ꯍꯥꯏꯒꯤꯕꯅꯤ
ꯎꯝ ꯍꯥꯍꯥ ꯑꯗꯨꯒꯤ ꯑꯗꯨ ꯀꯩꯅꯣꯅ ꯀꯩꯅꯣ ꯑꯦꯌꯥꯝꯆꯥꯗꯣ ꯑꯗꯨꯗ꯫ ꯑꯩꯉꯣꯟꯗ ꯁꯥꯥꯎꯒꯅꯨ ꯍꯥꯏꯕ ꯉꯁꯥꯏ꯫ ꯑꯩꯗꯤ ꯆꯤꯟꯕꯒꯤ ꯊꯣꯛꯂꯛꯇꯕꯅꯤ ꯈꯣꯠꯄꯅꯦ ꯁꯥꯎꯒꯅꯨ ꯈꯣꯠꯀꯅ ꯁꯨꯝ ꯍꯥꯏꯔꯛꯄꯀꯣ ꯑꯩꯅ ꯁꯥꯎꯏ ꯈꯣꯠꯂꯤ꯫ ꯀꯩ ꯇꯧꯋꯦ ꯑꯗꯨꯝ ꯍꯥꯏꯅꯔꯝꯃꯦꯕꯀꯣ ꯑꯗꯨꯅꯦ ꯑ꯫
ꯀꯩꯅꯣ ꯁꯥꯎꯒꯅꯣꯕꯨ ꯫
ꯑꯁ ꯃꯥ ꯊꯣꯔꯛꯇꯕꯩ꯫
ꯃꯥ ꯊꯣꯔꯛꯇꯕꯩ ꯍꯣ ꯍꯣ ꯍꯣ ꯑ꯫
ꯃꯥ ꯆꯤꯟꯕꯩꯅꯤ ꯈꯣꯠꯄꯩꯅꯤ ꯁꯥꯎꯒꯅꯨ ꯈꯣꯠꯀꯅꯣꯅ ꯍꯥꯏꯔꯛꯄ꯫
ꯍꯣꯏ ꯃꯣꯏ ꯅꯨ꯫
ꯑꯗꯨ ꯍꯣꯏ ꯑꯗꯨꯅ ꯍꯥꯏꯔꯛꯄ ꯑꯗꯨ ꯃꯥꯗꯣ꯫ ꯑꯩꯉꯣꯟꯗ ꯍꯌꯦꯡ ꯊꯤꯜꯂꯒꯦ ꯈꯦꯆꯤꯗꯣ ꯑꯩꯅ ꯍꯥꯏꯔꯛꯄ꯫ ꯄꯨꯡ ꯃꯥꯄꯟ ꯑꯗꯨꯋꯥꯏ ꯊꯤꯂꯛꯀꯦ ꯃꯥꯅꯥ ꯈꯠꯂꯤꯁꯤꯅ ꯑꯩ ꯔꯦꯟꯇ ꯂꯩꯅ ꯈꯜꯂꯨꯕ꯫
ꯑꯥ꯫
ꯑꯗ ꯑꯩꯅ ꯃꯄꯜ ꯑꯗꯨꯋꯥꯏꯗꯗꯤ ꯊꯤꯜꯂꯛꯀꯦ ꯑꯩꯅ ꯀꯥꯏ ꯊꯤꯜꯂꯛꯇꯣꯏꯕ ꯍꯥꯏꯕ꯫ ꯅꯪ ꯔꯦꯟꯇ ꯂꯩꯇ꯭ꯔꯣꯅ ꯍꯥꯏꯕ ꯑꯩꯅ ꯂꯩꯇꯦ ꯍꯥꯏꯔ ꯑꯗꯣ ꯑꯣ꯫ ꯀꯩꯅꯣ ꯍꯌꯦꯡ ꯂꯥꯛꯄꯗ ꯊꯤꯜꯂꯛꯀꯦ ꯇꯧꯔꯒ ꯑꯗꯨ꯫